ꯐꯔꯗꯔ
ꯐꯖꯅ ꯇꯥꯕ ꯅꯠꯇ꯭ꯔꯣ ꯑꯗꯨꯝ ꯁꯦꯡꯅ
ꯀꯥꯏ ꯀꯥꯏ ꯁꯥꯥꯕꯗ ꯂꯣꯏꯔꯦꯦ
ꯁꯥꯏꯌꯦ
ꯎꯪꯗ ꯑꯩ ꯉꯥꯎꯋꯦ
ꯑꯗꯨꯅꯦ ꯍꯥꯏꯁꯦ ꯅꯪ ꯍꯌꯦꯡ ꯑꯦꯛꯖꯥꯝ ꯍꯧꯅꯤ ꯍꯥꯏꯗꯤ ꯍꯌꯦꯡ ꯍꯪꯆꯛꯇꯒꯤ
ꯑ ꯍ ꯆꯤꯠꯇꯒꯤꯦ
ꯑꯗꯣ ꯀꯔꯝ ꯀꯥꯟ ꯂꯣꯏꯗꯣꯏꯅꯣ
ꯀꯩꯅꯣ ꯗꯦꯠ ꯅꯥꯏꯟꯗ ꯑꯃ ꯇꯧꯔꯅꯤꯗꯅ
ꯎꯝ
ꯑꯗꯨꯒ ꯏꯂꯚꯦꯟ ꯇꯨꯌꯦꯜꯞꯁꯦ ꯑꯩꯈꯣꯏ ꯏꯂꯚꯦꯟ ꯇꯨꯌꯦꯜꯞ ꯍꯥꯏꯁꯦ ꯑꯅꯤꯃꯛ ꯇꯧꯔꯣꯏꯗꯣꯏꯝꯅꯤ ꯍꯥꯏꯗꯤ ꯔꯣ ꯑꯅꯤ ꯊꯣꯛꯄ ꯃꯥꯜꯂꯦꯕ
ꯑꯥ
ꯑꯩꯅ ꯈꯟꯕꯗ ꯑꯩꯗꯤ ꯏꯂꯚꯦꯟꯗ ꯌꯥꯎꯔꯛꯇꯕꯨꯗꯤ ꯃꯥꯂꯦ
ꯎꯝ
ꯑꯗꯨꯒ ꯂꯣꯏꯔꯦ ꯄ꯭ꯔꯦꯛꯇꯤꯀꯦꯜ ꯑꯦꯛꯖꯥꯝꯅꯤꯗ
ꯑꯣ ꯑꯗꯨ ꯑꯦꯛꯖꯥꯝꯗꯨ ꯂꯣꯏꯔꯀꯥꯟꯗ ꯑꯩꯈꯣꯏꯗ ꯂꯥꯛꯑꯣꯗ ꯑꯝꯇ ꯀꯣꯏꯔꯛꯑꯣ
ꯀꯣꯏꯔꯛꯀꯦ ꯀꯣꯏꯔꯛꯀꯦ ꯑꯩ ꯏꯆꯦꯕꯤꯗꯥꯇꯤꯗꯨꯁꯨ ꯉꯔꯥꯡꯇ ꯍꯥꯏꯒꯦ ꯆꯠꯀꯦ
ꯑꯩꯈꯣꯏꯠꯁꯤꯒ ꯑꯗꯨꯝ ꯍꯥꯏꯗꯤ ꯌꯥꯎ ꯀꯩꯅꯣ ꯅꯕꯥꯏꯅꯤ ꯑꯗꯨꯝ ꯑꯌꯨꯛ ꯈꯪꯉ ꯂꯥꯛꯑꯒ ꯑꯗꯨꯝ ꯅꯨꯃꯤꯗꯥꯡ ꯋꯥꯏꯝ ꯑꯗꯨꯝ ꯍꯟꯕ ꯌꯥꯏꯅ ꯑꯗꯨꯝ ꯆꯥꯛꯀ ꯆꯥꯔꯒ ꯍ ꯌꯥꯏꯑꯦ ꯆꯥꯛꯀ ꯆꯥꯔꯒ ꯁ꯭ꯋꯥꯏꯗ ꯀꯨꯏꯆꯠ ꯆꯠꯇꯅ ꯆꯤꯡꯒ ꯀꯥꯔ ꯀꯥ ꯀꯥꯔꯦ ꯊꯣꯛꯂꯛꯔꯦ
ꯑꯧ ꯊꯟꯗꯤꯒꯨꯝꯕ ꯑꯝꯇ ꯂꯥꯛꯑꯒꯦ
ꯂꯥꯛꯑꯣ ꯂꯥꯛꯑꯣ ꯑꯩꯈꯣꯏꯁꯨ ꯇꯨꯏꯁꯟ ꯇꯧꯗꯕ ꯅꯨꯃꯤꯠ ꯑꯃꯝꯗ ꯅꯨꯃꯤꯗꯥꯡ ꯋꯥꯏꯔꯝꯨꯛ ꯄꯦꯟꯅ ꯀꯨꯏꯠ ꯆꯠꯂ ꯌꯥꯅꯕ
ꯃꯥꯅꯦ ꯑꯗꯩ ꯃꯥꯁꯨ ꯇꯨꯏꯁꯟ ꯂꯩ ꯍꯥꯏꯔꯛꯀꯅꯦꯕ ꯁꯣꯏꯗꯅ
ꯎꯝ ꯍꯣꯏ ꯍꯣꯏ ꯑꯦꯛꯖꯥꯝ ꯀꯩꯅꯣꯅꯤꯅ ꯅꯪꯒꯤ ꯑꯦꯛꯖꯥꯝ ꯂꯧꯣꯏꯔꯛꯄꯗꯥꯏꯗꯤ ꯑꯦꯛꯖꯥꯝ ꯂꯣꯏꯅꯕ ꯃꯇꯥꯡꯗꯤ ꯇꯥꯔꯅꯤꯅꯀꯣ
ꯑ ꯁꯝꯃꯔ ꯚꯦꯀꯦꯁꯟ ꯊꯥꯅꯔꯛꯑꯅꯤ ꯆꯞ ꯆꯥꯔꯅꯤ ꯁꯤꯗ
ꯆꯤꯡ ꯂꯩꯕꯀꯣ ꯑꯗꯨꯗ ꯀꯥꯔꯁꯦ
ꯍꯣꯏ ꯀꯩ ꯌꯦꯟꯁꯥꯡ ꯄꯤꯖꯗꯣꯏꯅꯣ
ꯀꯩ ꯆꯥꯅꯤꯡꯉꯤ ꯍꯥꯏꯌꯨ ꯏꯅꯥꯎꯅ ꯆꯥꯅꯤꯡꯕꯗꯣ ꯄꯤꯖꯅꯤ
ꯎ ꯌꯥꯏ ꯌꯥꯏꯗ ꯑꯩꯕꯨꯗꯤ
ꯁꯐ ꯆꯥꯔꯒ ꯈꯔ ꯆꯠꯂꯒ
ꯂꯪꯊꯔ ꯂꯣꯏꯔ ꯅꯠꯇ꯭ꯔꯥ
ꯍꯅꯤ ꯃꯥꯗꯤ ꯆꯤꯡꯗꯒ ꯆꯠꯄꯗꯣ ꯀꯥ ꯊꯕ ꯅꯨꯡꯉꯥꯏꯕꯅꯦꯕ
ꯃꯥ ꯑꯁ ꯑꯗꯨ ꯑꯃ ꯅꯨꯡꯗꯥꯡ ꯋꯥꯏꯔꯝꯒꯤ ꯑꯃ ꯅꯨꯡꯁꯥ ꯑꯃꯝ ꯅꯤ ꯃꯝꯅꯤ ꯇꯧꯔꯛꯄꯩꯗꯣ
ꯑ
ꯑꯗꯨꯗꯥꯏꯗ ꯄꯨꯡ ꯃꯔꯤꯗꯋꯥ ꯑꯩ ꯆꯠꯄ ꯌꯥꯔꯦ ꯅꯠꯇ꯭ꯔꯒ ꯑꯩꯌ ꯉꯨꯣꯟꯇꯥ ꯑꯁꯁꯨꯨ ꯃꯥꯔ ꯑꯃꯗꯕꯗꯤ ꯗꯧꯃꯥꯟ
ꯑꯗꯨꯗꯤ ꯉꯝꯃꯣꯏ ꯑꯗꯨ ꯅꯨꯃꯤꯗꯥꯡ ꯋꯥꯏꯔꯝꯗ ꯅꯣꯏ ꯃꯇꯦꯛ ꯑꯃ ꯊꯤꯟꯕꯤꯕ ꯑꯣꯏꯅ ꯀꯩꯅꯣꯒꯤ ꯁꯟ ꯁꯦꯠ ꯌꯦꯡꯊꯣꯛꯑ ꯂꯩꯊꯣꯛꯑ ꯂꯣꯏꯔꯦ ꯑꯗꯨꯋꯥꯏꯗꯣ ꯈꯨꯔꯣꯝꯁꯨ ꯆꯤꯡꯒꯤ ꯆꯤꯡ ꯉꯥꯛꯇꯣꯛꯏꯕꯒꯤꯅꯦ
ꯑꯗꯨ
ꯍꯝꯕ ꯀꯒꯗ꯭ꯔꯦ
ꯍꯜꯂꯣ
ꯇꯥꯏ ꯇꯥꯏ
ꯎꯝ
ꯇ ꯈꯅꯤꯅꯦ
ꯑꯩꯗꯤ ꯇꯥꯗ꯭ꯔꯕꯁꯤꯅꯤ ꯅꯦꯋꯥꯛ
ꯇꯥꯍꯧꯗ꯭ꯅꯤꯅꯦ ꯀꯩꯅꯣꯃ ꯍꯣꯏ ꯉꯥꯛꯇ ꯉꯥꯛꯇꯪ ꯄꯣꯠꯎ ꯈ ꯈꯗꯤꯒ
ꯀꯩꯅ ꯀ ꯊꯔꯛꯄ꯭ꯔ
ꯍꯥꯥ
ꯑꯣꯏꯋꯣꯏꯊ
ꯑꯦ ꯉꯈꯣ ꯀꯣ ꯀ ꯇꯥꯖ
ꯇꯥꯗ꯭ꯔꯕ
ꯇꯥꯔ ꯇꯥꯔꯦ ꯀꯦ ꯍꯥꯏꯕꯅꯣ
ꯇꯨ ꯑꯦꯐ ꯂꯧꯔꯛꯄꯒꯅꯦ ꯑꯦ ꯇꯨꯑꯪꯐ ꯂꯣꯏꯔꯛ ꯄꯒꯥꯏꯌꯦ ꯒ꯭ꯔꯦꯖꯨꯌꯦꯁꯟꯣꯏꯔꯛꯄꯒ ꯏ ꯀ꯭ꯋꯦꯠ ꯊꯥꯔꯛꯄ꯭ꯔꯕ
ꯑꯩꯈꯣꯏꯅ ꯑꯩꯈꯣꯏꯅ ꯏꯃꯦ ꯇꯧꯕꯗꯗꯤ ꯑꯣꯐꯂꯥꯏꯟꯗ ꯇꯧꯋꯔꯤꯗꯣ ꯑꯣꯐꯂꯥꯏꯟ ꯊꯥꯛ ꯀ꯭ꯋꯦ ꯇꯧꯗꯦ
ꯀꯣꯏ ꯇꯧꯗꯤꯌꯦ
ꯇꯧꯗꯦ ꯃꯊꯪ ꯑꯣꯜꯂꯛꯄ ꯆꯍꯤꯗ ꯀ꯭ꯋꯦꯠ ꯇꯧꯈꯤꯕ
ꯑꯣ ꯑꯗꯨꯗꯤ ꯑꯦꯝ ꯌꯨ ꯑꯦꯝ ꯌꯨꯗꯃꯥꯏꯅ ꯅꯠꯇ꯭ꯔꯣ
ꯃꯥꯅꯦ ꯏꯃꯤꯌꯨ ꯇꯃꯤꯅꯦ
ꯎꯝ
ꯑꯩꯈꯣꯏꯅ ꯇꯝꯕ ꯆꯍꯤꯗꯣ ꯑꯦꯝ ꯌꯨꯅ ꯑꯗꯨꯝ ꯂꯧꯔꯛꯑꯦꯕ ꯑꯗꯕꯨꯗ ꯅ ꯑꯗꯨ
ꯑꯗꯩ ꯑꯦꯝ ꯑꯦ ꯂꯣꯏꯔꯒ ꯅꯣꯡ ꯃꯈꯥ ꯇꯝꯊꯗ꯭ꯔꯦꯕ
ꯏꯚ ꯇꯔꯒ ꯂꯣꯏꯔꯦ ꯀꯩꯝ ꯇꯧꯗ꯭ꯔꯦ
ꯑꯦꯝ ꯑꯦ ꯇꯧꯕ ꯅꯨꯡꯉꯥꯏꯕ꯭ꯔꯥ
ꯑꯥꯝꯃꯦ ꯇꯧꯕ ꯅꯨꯡꯉꯥꯏ
ꯏꯃꯦ ꯁꯤꯗ ꯇꯧꯔꯤꯁꯦ ꯀꯩꯅꯣꯕ ꯍꯥꯏꯗꯤ ꯆꯞ ꯃꯥꯟꯅ ꯇꯧ ꯏ ꯁꯨꯝꯃꯥꯏꯅ
ꯆꯞꯃ ꯅꯩꯗ ꯃꯥꯈꯤꯇꯒ ꯍꯥꯞꯆꯜꯂꯦ ꯒ꯭ꯔꯦꯖꯨꯑꯦꯁꯟꯗ ꯇꯝꯃꯛꯄ ꯑꯌꯥꯝꯕ ꯇꯝꯃꯤ ꯇꯝꯃꯤꯅ ꯑꯗꯨꯝ ꯎꯝ ꯑꯩꯈꯣꯏꯅ ꯑꯍꯥꯟꯕ ꯑꯦꯝ ꯑꯦꯒꯤ ꯑꯦꯟꯇ꯭ꯔꯥꯟꯁ ꯊꯥꯕꯗꯣ ꯑꯩꯈꯣꯏꯗꯤ ꯄꯨꯂꯞ ꯑꯦꯝ ꯌꯨꯅ ꯂꯧꯔꯛꯄꯅꯤꯅ ꯃꯤꯗꯣ ꯌꯥꯝꯃꯦꯕ ꯄꯨꯂꯞ ꯑꯃꯨꯛꯇꯪꯗ ꯊꯥꯔꯛꯄꯅꯤ ꯀꯨꯋꯦꯠꯇ ꯇꯪꯈꯥꯏ ꯃꯈꯁꯥꯏ ꯊꯥꯅꯈꯤꯕ ꯅꯠꯇ꯭ꯔꯅꯤꯅ ꯀ꯭ꯋꯤꯠꯇ ꯊꯥꯈꯤꯕꯗꯤ ꯃꯊꯪ ꯃꯐꯝ ꯃꯐꯝꯗ ꯊꯥꯅꯈꯤꯕꯅꯤꯅ ꯀꯌꯥꯝ ꯊꯥꯏꯅꯣꯗꯣ ꯈꯪꯗꯦꯗꯅ ꯑꯩꯈꯣꯏꯅ ꯄꯨꯂꯞ ꯊꯥꯔꯛꯄꯅꯤꯅ ꯌꯥꯝꯃꯦ ꯑꯍꯥꯟꯕ ꯅꯨꯃꯤꯠꯇꯣ ꯑꯗꯨꯒ ꯀꯣꯏꯁꯟꯁꯨ ꯍꯦꯟꯅ ꯌꯦꯜꯂꯛꯇꯦꯅꯧ ꯑꯍꯥꯟꯕꯅ ꯀꯣꯏꯁꯟ ꯂꯤꯛ ꯑꯣꯏ ꯍꯥꯏꯕ꯭ꯔꯥ ꯃꯦꯆꯤꯟ ꯌꯥꯏ ꯌꯥꯏꯗꯦ ꯇꯧꯗꯅ ꯃꯦꯆꯤꯟꯕꯨꯗꯤ ꯀꯩꯗꯧ ꯌꯥꯔꯣꯏꯗ ꯏꯦꯝ ꯌꯨꯗꯤ ꯃꯦꯆꯤꯟꯗꯣ ꯌꯥꯝ ꯂꯩꯔꯤꯕꯣ
ꯃꯥꯅꯦ ꯑꯃꯨꯛ ꯍꯟꯕ꯭ꯔꯣ
ꯊꯥꯗꯣꯔꯛꯑꯦ ꯍ ꯍꯜꯂꯦ ꯑꯅꯤꯔꯛ ꯇꯧꯋꯦ
ꯑꯣꯐ ꯑꯗꯣ ꯑꯅꯤꯔꯛ ꯍꯟꯗꯨꯗꯁꯨꯗꯥꯎ ꯌꯥꯔꯤꯅꯦ
ꯗꯔ ꯍꯥꯏꯕ ꯑꯅꯤꯔꯛ ꯍꯜꯂꯦ ꯑꯍꯟꯕꯩꯗꯨꯅ ꯇꯧꯕ ꯅꯠꯇꯦ ꯑꯁꯦꯡꯕꯩꯁꯨ ꯑꯍꯥꯟꯕꯗ ꯇꯧꯔꯝꯃꯗꯤ ꯈꯔꯗꯤ ꯀꯩꯅꯣ ꯇꯧꯗꯦ ꯅꯠꯇꯦ ꯑꯍꯥꯟꯕ ꯀꯩꯅꯣ ꯇꯧꯕ ꯑꯍꯥꯟꯕꯗ ꯇꯧꯔꯝꯃꯗꯤꯦ ꯑꯗꯨꯅꯗꯤ ꯈꯔ ꯂꯥꯏꯗꯤ ꯂꯥꯏꯗꯣꯏꯅꯦꯕ ꯀꯣꯏꯁꯟꯁꯦ
ꯑꯣ ꯑꯍꯥꯥꯟꯕꯩꯒꯤꯅ ꯂꯤꯛ ꯆꯠꯄꯗꯣ
ꯍ ꯀꯣꯏꯁꯟꯁꯨ ꯍꯟ ꯌꯦꯛꯂꯛꯇꯦ ꯀꯩꯗꯧꯔꯖꯥꯅꯣ ꯄꯦꯄꯔ ꯌꯦꯛꯂꯛꯇꯦ ꯀꯥꯏꯅ ꯍꯥꯏꯅꯔꯦ ꯑꯗꯨꯒ ꯒꯦꯠꯇ ꯃꯩ ꯃꯤ ꯃꯌꯥꯝ ꯍ ꯇꯧꯅꯔꯦ ꯀꯩꯅꯣ ꯍꯨꯠꯁꯨ ꯀꯥꯡꯈꯥꯡꯁꯦ ꯑꯃꯨꯛꯅ ꯑꯗꯨꯝ ꯊꯃ ꯂꯩ ꯑꯗꯨꯒ ꯑꯩ ꯈꯪꯖꯄꯣꯠꯇꯦ ꯄꯤꯔꯣꯠ ꯊꯥꯔꯒꯦ ꯉꯥꯏꯔ ꯂꯩ ꯃꯄꯥꯟꯗ ꯀꯩꯗꯣꯏꯅꯣꯅꯦ ꯈꯪꯕꯣꯟꯗꯦ ꯃꯣꯏ ꯈꯔ ꯑꯃ ꯄꯨꯡ ꯍꯦꯜꯂꯦ ꯄꯤꯔꯛꯇꯤ ꯀꯩꯅꯣ ꯇꯧꯗꯣꯏꯕ ꯄꯨꯡ ꯑꯍꯨꯝ ꯅꯠꯇꯦ ꯄꯨꯡ ꯀꯌꯥꯗꯣ ꯑꯅꯤ ꯍꯥꯏꯕ ꯑꯗꯨꯗꯥꯏ ꯍꯧꯕ꯭ꯔꯥ ꯀꯩꯅꯣ ꯇꯧꯕꯗꯣ ꯄꯨꯡ ꯑꯍꯨꯝꯂ ꯃꯔꯤꯕꯐꯔꯥ ꯀꯩꯅꯣ ꯐꯝꯃꯦ ꯑꯩꯖꯤꯛ ꯑꯗꯨꯒ ꯌꯦꯠꯂꯛꯇꯕꯁꯨꯗ ꯍꯜꯂꯦ ꯊꯣꯛꯍꯜꯂꯦ ꯄꯨꯂꯞ ꯅꯨꯃꯤꯠ ꯑꯃ ꯑꯩꯈꯣꯏꯅ ꯑꯃꯨꯛ ꯍꯥꯏꯔꯛꯑꯒꯦꯅ ꯍꯖ ꯅꯨꯃꯤꯠ ꯑꯃ ꯍꯥꯏꯔꯛꯑꯒꯦ ꯅꯨꯃꯤꯠ ꯑꯃ ꯍꯥꯏꯔꯛꯑꯀ ꯅꯣꯡ ꯊꯥꯕ
ꯎ
ꯑꯍꯥꯟꯕ ꯀꯣꯏꯁꯟꯗꯣ ꯂꯤꯛ ꯑꯣꯏꯔꯅꯦ ꯀꯥꯏꯅꯕ
ꯑꯗꯨꯕꯨꯗꯤ ꯑꯗꯨꯃꯥꯏꯅ ꯂꯤꯛ ꯑꯣꯏꯈ꯭ꯔꯕꯅꯤꯅ ꯍꯦꯟꯅ ꯂꯨꯅ ꯁꯦꯝꯃꯝꯃꯅꯤ
ꯑꯗꯨꯅꯦ ꯑꯀꯣꯏꯕꯉꯩꯅ ꯂꯨꯅ ꯁꯦꯝꯃꯛꯑꯕ ꯖꯥꯠꯅꯕꯃꯛ
ꯎꯝ ꯑꯗꯨ ꯂꯥꯟꯊꯣꯛꯑꯒ ꯈꯜꯂꯛꯇꯅ ꯇꯝ ꯀꯔꯤꯅꯦ ꯅꯠꯇ꯭ꯔꯥ
ꯈꯂꯒ ꯇꯒꯦ ꯑ ꯌꯒꯤꯗꯤꯃꯣ ꯑ ꯈꯉꯥꯡꯅꯅ ꯇꯝꯕ ꯌꯥꯕꯅ ꯇꯧꯕꯗꯣ ꯃꯣꯏꯗꯤ ꯌꯥꯗꯕ꯭ꯔꯣ ꯈꯪꯗꯦꯕ
ꯑꯦ ꯃ꯭ꯌꯨꯒꯤꯗꯤ ꯌꯥꯝ ꯄꯥꯛ ꯌꯥꯗꯕ ꯃꯥ ꯍꯥꯏꯒꯗꯤ
ꯌꯥꯗꯕ ꯃꯥꯜꯂꯦ ꯑꯗꯨꯝꯅꯦ ꯑꯗꯨꯅ ꯑꯩꯅ ꯀꯤꯕꯁꯤꯗꯤ ꯈꯜꯂꯛꯇꯗꯤ ꯀꯥꯏ
ꯍꯧꯖꯤꯛꯇꯤ ꯑꯃꯨꯛ ꯀ꯭ꯋꯦꯠ ꯑꯃꯨꯛ ꯊꯥꯗ꯭ꯔꯗꯤ ꯑꯃꯨꯛ ꯌꯥꯗ꯭ꯔꯦꯅ ꯏꯃꯦꯌꯖ
ꯍꯣꯏ
ꯍꯥꯏꯗꯤ ꯃꯣꯏꯒꯤ ꯇꯣꯉꯥꯟꯕ ꯑꯦꯛꯖꯥꯝ ꯂꯩꯇ꯭ꯔꯕꯅꯦ ꯑꯗꯨ ꯍꯧꯖꯤꯛꯅ ꯍꯦ ꯂꯨꯔꯦ
ꯍꯧꯖꯤꯛꯅ ꯍꯦꯟꯅ ꯂꯨꯔꯦ ꯌꯥꯝ ꯊꯤ ꯂꯨꯔꯦ ꯍꯧꯖꯤꯛ
ꯎꯝ ꯑꯗꯩ ꯃꯤ ꯈꯟꯕꯗꯨꯁꯨ ꯌꯥꯝ ꯌꯥꯝ ꯈꯟꯗꯦ ꯍꯥꯏꯕꯖꯤꯛꯀ
ꯈꯟꯗ
ꯈꯪꯗꯦ ꯉꯝꯒꯗ꯭ꯔꯥ ꯉꯃꯣꯏꯗ
ꯑꯩꯈꯣꯏꯒꯤ ꯗꯤꯄꯥꯔꯠꯃꯦꯟꯗ ꯑꯩꯈꯣꯏ ꯃꯃꯥꯡꯒꯤ ꯕꯦꯁꯇꯣ ꯃꯣꯏ ꯆꯅꯤꯅꯦꯕ ꯈꯜꯂꯤꯗꯣ ꯑꯩꯈꯣꯏ ꯃꯇꯝꯗꯣ ꯑꯃꯨꯛ ꯀꯛꯊꯔꯛꯑꯦ ꯑꯩꯈꯣꯏꯗ ꯑꯩꯈꯣꯏꯗ ꯋꯥꯟ ꯍꯟꯗ꯭ꯔꯦꯠ ꯊꯥꯔꯇꯤ ꯍꯣꯏ ꯑꯩꯈꯣꯏ ꯃꯇꯝꯗ ꯋꯥꯟꯗ ꯁꯤꯛꯁꯇꯤ ꯑꯃꯨ ꯑꯣꯏꯔꯦ ꯑꯩꯣꯏ ꯑꯩꯈꯣꯏ ꯃꯈꯥꯗ ꯋꯥꯟꯗ ꯊꯥꯔꯇꯤ ꯑꯃꯨ ꯑꯣꯏꯔꯦ
ꯍꯧꯖꯤꯛꯇꯤ ꯀꯌꯥꯃꯨꯛ ꯂꯧꯔꯝꯗꯧ ꯃꯥꯟꯗ ꯀꯌꯥꯃꯨꯛ ꯂꯧꯖꯥꯅꯣ ꯈꯪꯗꯦꯅ
ꯈꯔ ꯌꯥꯝ ꯑꯗꯨꯝ ꯂꯧꯕꯤ ꯌꯥꯔꯄꯣꯠꯅꯤꯗ ꯑꯩꯇ ꯈꯜꯂꯛꯇ꯭ꯔꯒ ꯇꯝꯃꯇ ꯇꯧꯗ ꯅꯨꯡꯉꯥꯏꯇꯦ
ꯃꯥꯅꯤ ꯀꯣꯂꯦꯁꯁꯤ ꯏ ꯆꯥꯎ ꯆꯥꯎꯈꯦ ꯑꯗꯩ ꯑꯩꯅ ꯍꯥꯏꯗꯤ
ꯑ
ꯑꯗꯤ ꯑꯗꯨꯝ ꯇꯣꯛꯇꯣꯏꯅꯦ ꯍꯥꯏꯕ ꯂꯩꯇꯕ ꯃꯤꯗꯤ
ꯇꯣꯛꯇꯨꯏꯅꯦ
ꯃꯊꯪ ꯆꯍꯤ ꯑꯃꯨꯛ ꯊꯥꯕ ꯀꯥꯏꯗꯨꯗꯤ ꯌꯦꯡꯉꯨꯅꯦ
ꯑꯇꯣꯞꯄ ꯁꯕꯖꯦꯛ ꯑꯣꯏꯗꯅ ꯃꯄꯥꯜ ꯂꯝ ꯑꯗ ꯇꯧꯖꯔꯣꯏꯒꯦ ꯍꯥꯏꯕꯁꯨ ꯌꯥꯗꯦ ꯃꯅꯤꯄꯨꯔꯤꯗꯤ
ꯍꯣꯏ
ꯑꯁ ꯑꯩꯗꯤ ꯑꯁꯥꯝꯒꯤꯗ ꯑꯁꯥꯝꯒꯤꯗꯕꯨ ꯇꯧꯅꯤꯡꯉꯤꯉꯣ ꯑꯁꯥꯝ ꯌꯨꯅꯤꯚꯔꯁꯤꯇꯤꯗꯕꯨ
ꯎꯝ ꯑꯝꯇ ꯆꯠꯇ꯭ꯔꯤꯕꯣ ꯃꯄꯥꯟꯂꯣꯝꯗ
ꯆꯠꯇ꯭ꯔꯤꯗ ꯏꯕꯦꯝꯃꯥ ꯀꯣꯏꯕ ꯆꯠꯇ꯭ꯔꯦ ꯅꯪ ꯆꯠꯂꯨꯔꯕꯣ
ꯆꯠꯇ꯭ꯔꯤꯗ ꯑꯩꯁꯨ ꯀꯥꯏꯗꯅ ꯑꯩꯅ ꯆꯠꯄꯕꯨ ꯃꯣꯔꯦ ꯃꯉꯥꯏ
ꯑꯁ ꯑꯩꯅ ꯑꯩꯈꯣꯏ ꯆꯦꯗ ꯍꯥꯏꯔꯤꯅꯦ ꯈꯃꯥꯡ ꯃꯄ ꯁꯨꯝ ꯀꯩꯅꯣ ꯇꯧꯕꯩꯅ ꯑꯩ ꯇ꯭ꯔꯤꯄꯨꯔꯥꯗ ꯆꯠꯅꯤꯡꯉꯦ ꯇ꯭ꯔꯤꯄꯨꯔꯥ ꯃꯩꯇꯩ ꯂꯩꯕꯗꯨꯗ ꯑꯩꯈꯣꯏ ꯁꯤꯗ ꯍꯟꯛꯇ ꯈꯛ ꯏꯪꯖꯔꯛꯄꯗꯥꯏꯗ ꯆꯠꯂꯨꯁꯤꯅꯣ ꯀꯥꯏꯅ ꯍꯧꯔꯤꯅꯤ
ꯎꯝꯝ ꯌꯥꯏ ꯀꯩꯅꯣ ꯂꯝ ꯀꯣꯏꯕ ꯑꯣꯏꯅ
ꯑꯣ ꯑꯗꯨ ꯃꯥ ꯍꯥꯏꯅ ꯆꯠꯁꯤ ꯆꯠꯄ ꯍꯥꯏꯁꯦ ꯈꯪꯅꯕ ꯑꯃ ꯂꯩꯔꯒ ꯊꯨꯡꯐꯝ ꯑꯃ ꯂꯩꯔꯒ ꯆꯠꯄꯅ ꯐꯩ
ꯍꯣꯏ ꯑꯗꯨꯕꯨꯗꯤ ꯅꯠꯇ꯭ꯔꯗꯤ ꯄꯩꯁꯥꯒꯤ ꯄꯩꯁꯥ ꯉꯥꯛꯇꯅꯤ ꯆꯪꯕꯤꯁꯦ
ꯍꯥꯏꯗꯤ ꯁꯨꯝ ꯈꯪꯅꯕ ꯑꯃ ꯂꯩꯔꯗꯤ ꯐꯩꯗꯅ
ꯑꯣ ꯑꯗꯒꯤ ꯀꯩꯅꯣꯝꯃ ꯑꯩꯈꯣꯏꯅ ꯁꯤ ꯆꯠꯅꯤꯡꯉꯦ ꯍꯥꯏꯔꯁꯨ ꯃꯐꯝ ꯐꯖꯅ ꯁꯤ ꯁꯤ ꯈꯪꯕꯤꯕ ꯑꯃ ꯂꯩ
ꯎꯝ ꯂꯝ ꯀꯣꯏꯕꯗ ꯃꯇꯦꯡ ꯄꯥꯡꯉꯦ
ꯃꯠꯇꯗꯔ ꯑꯃꯨꯛ ꯀꯥꯅꯗꯦ
ꯁꯤꯗ ꯆꯠꯅꯤꯡꯉꯤ ꯑꯁꯥꯝ ꯌꯨꯅꯤꯚꯔꯁꯤꯇꯤꯗ ꯄꯤ ꯍꯩꯆ ꯁꯤꯕꯨ ꯊꯥꯖꯤꯜꯂꯒ ꯑꯗꯨꯃꯅ ꯇꯧꯕ ꯇꯧꯅꯤꯅ ꯇꯧꯕ ꯌꯦꯡꯁꯤ ꯈꯪꯁꯤꯦ
ꯌꯥꯏ ꯀꯩꯅꯣ ꯍꯧꯖꯤꯛꯁꯨ ꯃꯇꯝ ꯂꯩꯔꯤꯈꯩꯅꯤ
ꯑꯗꯨ ꯃꯣꯏꯒꯤꯗꯤ ꯀꯩꯅꯣ ꯇꯧꯋꯦ ꯍꯥꯏꯅꯤ ꯕꯦꯡ ꯀꯥꯜꯂꯤꯅ ꯏꯍꯜꯂꯦ ꯍꯥꯏꯕ ꯀꯔꯝꯥꯏꯅꯤ
ꯉꯂꯤꯅꯥ
ꯍꯣꯏ ꯄꯥꯕꯗꯤ ꯊꯣꯛꯑꯦ ꯏꯕꯗꯣ ꯃꯉꯝ ꯆꯠ ꯑꯗꯨꯅꯦ ꯅꯪꯍꯥꯎꯗꯦ
ꯎꯝ
ꯑꯩꯈꯣꯏ ꯃꯩꯇꯩ ꯃꯌꯦꯛꯅꯦꯕ ꯄꯥꯕꯨꯗꯤ ꯊꯣꯛꯑꯦ ꯐꯖꯅ ꯑꯗꯨꯝ ꯊꯣꯛꯑꯦ ꯏꯕꯗꯣ
ꯑ ꯎ ꯏꯔꯗꯣ
ꯍꯟꯗꯛ ꯏꯗꯗꯤ ꯄꯨꯡ ꯑꯍꯨꯝ ꯑꯦꯛꯖꯥꯝ ꯊꯥꯕꯗ ꯄꯨꯡ ꯑꯃꯛꯇꯪ ꯍꯥꯏꯝꯇꯪꯒ ꯏꯅꯤꯡꯉꯝꯗꯧ ꯃꯥꯜꯂꯦꯕ
ꯃꯥꯅꯦ ꯍꯥꯏꯗꯤ ꯑꯩꯈꯣꯏꯒꯤ ꯃꯦꯅꯦꯣꯏꯁꯨ ꯑꯣꯏꯈꯤꯗꯕꯅꯀꯣ
ꯀ ꯇꯁꯦ
ꯃꯅꯤꯄꯨꯔꯁꯦ ꯕꯦꯔꯥꯅꯤ ꯃꯄꯥꯟꯂꯣꯝ ꯇꯝꯅꯤꯡꯕꯒꯤꯗꯤ
ꯃꯥꯅꯦ ꯑꯗꯨꯅ ꯁꯤꯗ ꯍꯦꯟꯅ ꯂꯩꯇꯕꯅꯤꯅꯅꯦ ꯃꯣꯏꯁꯨ ꯑꯗꯨꯝ ꯈꯔ ꯈꯔ ꯌꯥꯝ ꯑꯗꯨꯝ ꯂꯧꯕꯤꯌꯦ ꯌꯥꯕꯗꯣ
ꯍꯣꯏ
ꯃꯐꯝꯗꯨꯗ ꯃꯌꯥꯝ ꯆꯥꯎꯅꯕꯅꯤꯅ ꯀꯣꯠꯇꯣ ꯐꯌꯥꯝ ꯂꯧꯕꯤꯌꯨꯗꯤ ꯌꯥꯕꯣꯟꯅꯦ
ꯍꯣꯂꯉ ꯌꯥ ꯏꯆꯥꯎꯆꯥꯎ ꯁꯥꯖꯜꯂꯦ ꯀꯅꯥ ꯇꯝꯕꯤꯅꯕꯅ ꯇꯩꯅꯣ ꯈꯪꯗꯦ
ꯑꯗꯨꯒ ꯁꯥꯇ꯭ꯔꯅ ꯈꯤꯇꯪꯈꯛ ꯑꯣꯖꯥꯁꯨ ꯅꯣꯡꯃꯒꯤ ꯀ꯭ꯂꯥꯁ ꯑꯃꯇꯪ ꯑꯅꯤꯗꯪ ꯇꯧꯋꯦ ꯄꯩꯁꯥ ꯅꯨꯡ ꯌꯥꯝ ꯐꯪꯉꯕ
ꯑꯗꯨꯅꯦ ꯑ ꯑꯗꯨꯗ ꯅꯠꯇꯦ ꯁꯤꯗꯁꯨ ꯃꯉꯥꯏꯔꯦ ꯂ ꯂꯥꯛꯇꯤ ꯆꯥꯔꯒ ꯑꯩꯈꯣꯏ ꯑꯣꯖꯥ ꯑꯃ ꯂꯩꯔꯤ
ꯎꯝ
ꯑꯃꯨꯛꯈꯛ ꯍꯥꯏꯔꯤꯦ ꯇꯧꯕ
ꯑꯗꯨꯝ ꯑꯗꯨꯝ ꯃꯣꯏ ꯍꯥꯏꯗꯤ ꯑꯆꯧꯕꯗ ꯇꯥꯛꯄ ꯍꯥꯏꯗꯤ ꯑꯉꯥꯡꯗꯧꯅ ꯂꯥꯎ ꯈꯣꯡ ꯇꯧꯕꯗꯤ ꯅꯠꯇ꯭ꯔꯦ
ꯑꯣꯣꯏ ꯍꯣꯏ ꯍꯣꯏ ꯐꯖꯅ ꯒ꯭ꯌꯥꯟ ꯇꯥꯅ ꯇꯥꯛꯇꯧꯅꯦꯕ ꯎꯏꯔꯤ ꯎꯏꯔꯤꯒ ꯇꯧꯔꯒ ꯑꯗꯨꯝ ꯇꯥꯛ ꯌꯥꯔꯤ ꯄꯣꯠꯅꯦꯕ
ꯃꯥꯅꯦ ꯃꯥ ꯃꯥ ꯀꯣ ꯍꯥꯏꯦꯣꯏꯗꯣꯏꯅꯦꯕꯨ
ꯎꯝ ꯈꯪꯗꯤꯅ ꯈꯜꯂꯨ ꯈꯜꯂꯨꯔꯒ ꯃꯣꯏꯗꯨꯒ ꯎꯔꯒꯗꯤ ꯑꯃꯨꯛꯀꯗꯤ ꯑꯣꯖꯥꯒꯗꯤ ꯈꯪꯍꯣꯏꯅꯤꯡꯉꯤ
ꯃꯥꯅꯦ ꯃꯣꯏ ꯁꯨꯇꯤ ꯊꯥꯁꯨ ꯄꯩꯁꯥ ꯑꯗꯨꯝ ꯐꯪꯗꯦ
ꯃꯥꯅꯦ ꯑꯗꯩ ꯕꯟ ꯇꯧꯈ꯭ꯔꯁꯨ ꯎꯝ
ꯁꯃꯔ ꯚꯦꯀꯦꯁꯟ ꯊꯥꯏꯅꯤꯉꯥꯏ ꯐꯅ ꯀꯨꯔꯤꯒ ꯊꯥꯏꯁꯦ ꯍꯧꯖꯤꯛ ꯅꯨꯡꯉꯥꯏꯁꯤꯕꯅꯤ
ꯑꯧ ꯍꯣꯏꯗꯤ ꯑꯗꯨꯝ ꯅꯨꯡꯉꯥꯏꯔ ꯂꯩꯔ ꯄꯣꯠꯅꯤꯗ ꯎꯝ ꯂꯥꯎꯅꯤꯡꯉꯦ ꯑꯗꯨꯝ ꯂꯥꯎꯊꯠꯄꯤ
ꯎꯝ
ꯍꯣ ꯊꯃꯣ
ꯅꯨꯡꯁꯥ ꯈꯨꯁꯥ ꯁꯦ ꯀꯦꯏꯅꯣꯝ ꯅꯤꯍꯦ ꯅꯣꯡ ꯅꯣꯡ ꯒꯥ ꯆꯨꯔꯥꯛ ꯇꯣꯏ ꯌꯥꯝ ꯃꯥꯅꯂꯤ ꯍꯦ꯫
ꯆꯦ ꯊꯥꯝꯃꯣ
ꯍꯣꯏ ꯍꯣꯏ ꯍꯣꯏ ꯊꯝꯃꯒꯦ ꯊꯝꯃꯒꯦ